ꯍꯜꯂꯣ ꯍꯣꯏ ꯇꯥꯏꯌꯦ ꯇꯥꯏꯌꯦ ꯅꯦꯠꯋꯥꯔꯛ ꯐꯠꯇꯕ ꯃꯥꯜꯂꯦꯀꯣ ꯉꯁꯤꯁꯦ
ꯑꯥ ꯅꯦꯠꯋꯥꯛ ꯈꯤꯇꯪ ꯐꯇꯕ ꯃꯥꯜꯂꯦ
ꯀꯥꯏ ꯂꯩꯒꯦ ꯍꯨꯖꯤꯛ
ꯍꯧꯖꯤꯛ ꯌꯨꯝꯒꯤ ꯌꯨꯝꯒꯤ ꯃꯅꯥꯛꯇ ꯂꯩꯅꯦ
ꯑꯣ ꯅꯪ ꯉꯁꯤ ꯀꯥꯏ ꯆꯠꯂꯦ ꯌꯨꯝ ꯂꯩꯕ꯭ꯔꯥ ꯑꯗꯨꯝ ꯌꯨꯝꯗ ꯂꯩꯕ꯭ꯔꯥ
ꯎꯝ ꯉꯁꯤꯁꯦ ꯕꯖꯥꯔ ꯊꯣꯛꯔꯒ ꯕꯤꯁꯥꯃꯥꯔꯗ ꯆꯠꯂꯦꯅꯦ
ꯑꯗꯨ ꯑꯥ ꯕꯤꯁꯥꯜ ꯀ ꯀꯃꯥꯏ ꯍꯟꯗꯛꯇꯤ ꯌꯥꯝ ꯎꯝ ꯀꯩꯅꯣ ꯏꯝꯄ꯭ꯔꯨꯚ ꯂꯩꯈ꯭ꯔꯕ꯭ꯔꯥ ꯍꯥ ꯚꯤꯁꯥꯜꯗꯣ
ꯑꯩꯗꯤ ꯑ-ꯑꯩꯗꯤ ꯐꯥꯔꯁ ꯇꯥꯏꯝꯅꯤꯗ ꯆꯠꯄꯗꯣ ꯑꯗꯨꯒꯤ ꯈꯪꯗꯦꯗ ꯑꯗꯨꯕꯨ ꯅꯨꯡꯉꯥꯏꯗꯥꯏ ꯄꯣꯠ ꯍꯣꯏ ꯈꯣꯏꯗꯤ ꯌꯥꯝ ꯇꯥꯡꯕꯁꯨ ꯅꯠꯇꯕ ꯇꯧꯅꯤꯡ ꯅꯤꯡꯕꯁꯨ ꯂꯩꯕꯀꯣ
ꯍꯥꯏꯋꯦ ꯄ ꯍꯥꯏꯋꯦꯒꯨꯝꯕ ꯕꯟ ꯇꯧꯕꯒꯤ ꯄꯣꯠꯆꯩ ꯌꯥꯝ ꯈꯔ ꯋꯥꯠꯂꯅꯤ ꯎꯝ ꯉꯁꯤ ꯅꯃꯈꯣꯏ ꯏꯅꯦ ꯍꯣꯏ ꯂꯥꯛꯑꯅꯤ ꯍꯥꯏ ꯉꯁꯤ ꯃꯨꯛꯀ ꯌꯨꯝꯗ
ꯑꯣ ꯂꯥꯛꯀꯅꯤ ꯍꯥꯏꯌꯦ
ꯑꯣ ꯑꯣ
ꯎꯡ ꯅꯠꯇꯦ ꯂꯥꯛꯀꯅꯤ ꯍꯥꯏꯕ ꯅꯠꯇ꯭ꯔꯣ ꯍꯥꯏꯕꯅꯤ
ꯑꯥ ꯑꯥ ꯍꯥꯏ ꯂꯥꯛꯅꯤ ꯍꯥꯏꯌꯦ ꯃꯥꯗꯤ ꯑꯩꯉꯣꯟꯗꯗꯤ ꯍꯣꯏ
ꯑꯣ ꯑꯣ
ꯗꯨ ꯀꯅꯥ ꯀꯅꯥ ꯆꯥꯛ ꯊꯣꯡꯗꯣꯏꯕ ꯅꯣꯏꯗꯤ
ꯑꯥ ꯑꯩꯒꯤ ꯑꯟꯇꯤ ꯈꯣꯏ ꯊꯣꯡꯂꯒ ꯂꯩꯕꯅꯤ ꯀꯔꯤ ꯏꯟꯁꯥꯡꯗꯣ ꯈꯪꯗꯦꯗ
ꯑꯥ
ꯍꯧꯖꯤꯛꯇꯤ ꯖꯦꯛ ꯐ꯭ꯔꯨꯠ ꯍꯥꯏꯕ꯭ꯔꯥ ꯁꯤꯗꯣ ꯆꯥꯒ ꯂꯩꯕꯅꯤ ꯃꯣꯏ
ꯑꯣ ꯑꯣ ꯃꯤ ꯌꯝꯕ ꯃꯥꯜꯂꯦꯀꯣ ꯅꯣꯏ ꯌꯨꯝꯁꯦ ꯑꯦ ꯉꯁꯤ ꯃꯨꯛ ꯀꯣ ꯍꯣꯁꯄꯤꯇꯥꯜꯗ ꯆꯠꯄ
ꯎꯪ ꯀꯔꯤ ꯀꯔꯤ ꯂꯩꯕ
ꯀꯩꯅꯣ ꯑꯩ ꯍꯣꯁꯄꯤꯇꯥꯜꯗ ꯈꯨꯟꯗꯒꯤ ꯃꯤ ꯑꯅꯥꯕ ꯄꯨꯔꯛꯄꯒꯤ ꯀꯣ ꯃꯍꯣꯏꯁꯤꯝ ꯌꯦꯡꯅꯤꯡꯉꯥꯏ ꯌꯦꯡꯁꯤꯟꯅꯤꯡꯉꯥꯏ ꯃꯤ ꯅꯨꯄꯤ ꯂꯩꯇꯕꯒꯤ ꯑꯩꯕꯨ ꯂꯥꯛꯑꯣ ꯍꯥꯏꯕꯒꯤ ꯑꯃꯨꯛꯀ ꯀꯧꯔꯛꯄ ꯉꯁꯤꯗꯤ ꯗꯤꯁꯆꯥꯔ꯭ꯖ ꯃꯈꯣꯏꯗꯤ ꯗꯤ ꯉꯁꯤꯗꯤ ꯗꯤꯁꯆꯥꯔꯆ ꯇꯧꯈ꯭ꯔꯕꯅꯦ
ꯑꯣ ꯑꯣ ꯍꯧꯖꯤꯛꯇꯤ ꯍꯜꯂꯛꯈ꯭ꯔꯦ ꯑꯗꯨꯗꯤ
ꯍꯣꯏ ꯑꯩ ꯌꯨꯝ ꯍꯛꯂꯛꯈ꯭ꯔꯦ ꯉꯁꯥꯏ ꯄꯨꯡ ꯃꯉꯥ ꯃꯈꯥꯏꯗ ꯌꯨꯝ ꯌꯧꯈ꯭ꯔꯕꯅꯦ
ꯑꯝ
ꯂꯥꯛꯑꯦ ꯎꯝꯍꯣꯏ ꯀꯩꯅꯣ ꯇꯧꯅꯤ ꯑꯃꯨꯛꯀ ꯅꯨꯃꯤꯠ ꯃꯉꯥ ꯍꯌꯦꯡ ꯀꯣꯟꯅ ꯔꯤ ꯆꯦꯛ ꯇꯧꯕ ꯑꯣꯏꯅ ꯂꯥꯛꯑꯣ ꯍꯥꯏꯌꯦ
ꯑꯣꯀꯔꯤ ꯀꯔꯤꯅ ꯅꯥꯕ ꯃꯈꯣꯏꯗꯤ
ꯑꯈꯣꯏ ꯁꯤ ꯅꯨꯄꯤꯗꯣ ꯂꯣꯏꯅꯃꯛ ꯅꯥꯈ꯭ꯔꯗꯤ ꯃꯥꯁꯦ ꯃꯥꯒꯤ ꯁꯤ ꯑꯁꯤꯅꯅꯤꯅꯦ ꯍꯥꯏꯗꯤ ꯍꯥꯏꯗꯣꯛꯄ ꯉꯝꯗ꯭ꯔꯦ
ꯌꯥꯝ ꯅꯨꯡꯉꯥꯏꯇꯦꯅ ꯑꯗꯨꯗꯤ ꯃꯣꯏꯗꯤ ꯋꯥꯔꯝꯃꯅꯤꯅ ꯃꯣꯏꯁꯨ
ꯋꯥꯗꯤ ꯋꯥꯏ ꯍꯣꯏ ꯑꯃꯨꯛꯀ ꯃꯣꯏꯁꯦ ꯄ꯭ꯔꯥꯏꯚꯦꯠꯇ ꯂꯩꯕꯒꯤ ꯀꯣ ꯄ꯭ꯔꯥꯏꯚꯦꯠ ꯍꯣꯁꯄꯤꯇꯥꯜꯗꯒꯤ ꯆꯥꯡꯕꯒꯤ
ꯑꯝ
ꯅꯣꯏꯅ ꯃꯨꯛꯀ ꯍꯣꯁꯇꯦꯜ ꯂꯩꯅꯤ ꯍꯥꯏꯕ ꯇꯥꯏꯑꯦ
ꯎꯝ ꯍꯣꯁꯇꯦꯜ ꯑꯈꯣꯏ ꯍꯣꯁꯇꯦꯜ ꯆꯠꯂꯅꯤ ꯍꯥꯏꯅꯦ
ꯃꯥ ꯀꯔꯝ ꯀꯥꯟꯗ ꯆꯠ ꯇꯣꯏꯕ
ꯗꯦꯠ ꯊꯥꯔꯇꯤꯗ ꯗꯦꯠ ꯇ꯭ꯋꯦꯟꯇꯤ ꯅꯥꯏꯟꯗ ꯗꯦꯠ ꯊꯥꯔꯇꯤꯗ ꯆꯠꯂꯅꯤ ꯍꯥꯏ
ꯑꯣ ꯑꯣ ꯑꯦ ꯀꯩꯅꯣꯅꯦ ꯎꯝ ꯃꯃꯥꯗꯣ
ꯎꯝ
ꯈꯨꯟꯗꯒꯤ ꯄꯣꯠꯆꯩ ꯊꯥꯔꯛꯀꯦ ꯍꯥꯏꯕ꯭ꯔꯥ ꯅꯪꯒꯤ
ꯑꯥ ꯈꯨꯟꯗꯒꯤ ꯄꯣꯠ ꯆꯩ ꯊꯥꯔꯛꯀꯅꯤ ꯍꯥꯏꯌꯦ
ꯀꯔꯝ ꯀꯥꯟꯗ ꯊꯥꯗꯣꯏꯔꯀꯣ ꯈꯪ
ꯃꯟꯗꯦꯗ ꯀꯣ ꯅꯦꯛꯁ ꯋꯤꯛꯇ ꯊꯥꯕꯤꯒꯦ ꯍꯥꯏꯕꯅꯤ
ꯑꯣ
ꯑꯩꯒꯤ ꯏꯃꯥꯟ ꯏꯃꯥꯟꯅꯕꯤ ꯈꯣꯏꯗꯀꯣ ꯄꯣꯠꯇꯣ ꯊꯥꯕꯤꯈ꯭ꯔꯦ ꯌꯨꯝꯒꯤ ꯃꯅꯥꯛꯇ ꯂꯩꯕꯅꯤꯅ ꯃꯣꯏꯗꯣ ꯑꯗꯨꯗ ꯄꯤ ꯄꯤꯕꯤꯔꯒ ꯃꯣꯏꯅ ꯄꯨꯔꯛꯀꯅꯤ ꯍꯥꯏ
ꯑꯣ ꯑꯣ ꯑꯗꯨ ꯅꯪꯅ ꯑꯃꯨꯛꯒ ꯄꯥꯔꯀꯤꯡꯗ ꯂꯧꯕ ꯆꯠꯇꯣꯏꯕ
ꯑꯪ ꯄꯥꯔꯀꯤꯡꯗ ꯅꯠꯇꯦ ꯑꯗꯨꯝ ꯍꯣꯁꯇꯦꯜꯗ ꯂꯧꯔꯅꯤ
ꯑꯁꯤꯅ ꯐꯔꯦ ꯀꯣ ꯑꯗꯨꯗꯤ ꯀꯣ ꯐꯅꯤ ꯑꯗꯨꯗꯤ ꯀꯩꯅꯣꯅꯦ ꯅꯪꯅ ꯍꯣꯁꯇꯦꯜꯒꯨꯝꯕ ꯆꯪꯕꯗ ꯏꯟꯁꯥꯡ ꯍꯥꯎꯇꯕ ꯆꯥꯕ ꯉꯝꯃꯔꯣꯏ ꯍꯥꯏꯔꯗꯤ ꯕꯤꯀꯣ ꯕꯁ ꯀꯨꯝꯗꯤ ꯑꯩ ꯑꯩ ꯍꯣꯏ ꯃꯃꯥꯇꯣꯟꯗꯣ ꯃꯥꯅ ꯁꯦꯝꯕꯁꯨ ꯑꯗꯨꯝ ꯍꯥꯎꯕꯅꯤ ꯃꯥꯒꯤ ꯈꯨꯠꯇꯣ ꯑꯗꯨꯝ ꯍꯥꯎꯕꯅꯤꯗ
ꯑꯥ
ꯃꯁꯨ ꯁꯦꯝꯕ ꯍꯩꯕꯅꯤ ꯆꯤꯛꯀꯟ ꯄꯤꯛꯀꯜꯁꯀꯨꯝꯕꯗꯤ ꯑꯥ
ꯑꯗꯨꯒꯤ ꯍꯥꯏ ꯍꯥꯢꯔꯔꯣꯏꯗ ꯗꯨꯒꯤ ꯃꯅꯥ ꯁꯦꯝ ꯁꯦꯝꯕ ꯂꯣꯏꯈ꯭ꯔꯦ ꯍꯥꯏ
ꯑꯣ ꯊꯨꯑꯦꯍꯦ ꯏꯅꯦꯁꯨ
ꯑꯍ
ꯇꯧꯒꯦ ꯍꯥꯏꯔꯗꯤ ꯉꯝꯕ ꯉꯥꯛꯇꯅꯦ
ꯑꯍ
ꯍꯌꯦꯡ ꯀꯥꯢ ꯍꯌꯦꯡ ꯆꯔꯁ ꯀꯥꯗꯣꯏꯔ ꯅꯣꯢ
ꯎꯝ ꯎ ꯆꯠꯂꯣꯏꯗ
ꯑꯣ
ꯅꯣꯏꯗꯤ ꯀꯥꯗꯣꯏꯔꯣ
ꯈꯪꯗꯦꯗ ꯑꯩꯈꯣꯏ ꯍꯟꯗꯛꯁꯦ ꯂꯥꯞꯃꯟꯕꯒꯤꯀꯣ ꯑꯈꯣꯏ ꯆꯔꯁꯤꯀꯣ
ꯎꯝ ꯀꯗꯥꯏꯗꯔꯣ
ꯕꯤ ꯑꯣ ꯁꯤ ꯂꯣꯝꯗ
ꯑꯣ
ꯑꯗꯨꯒꯤ ꯋꯥꯏ
ꯆꯥꯔꯆꯀꯤ ꯃꯤꯡꯗꯤ ꯀꯔꯤ ꯍꯥꯏꯔꯦ
ꯍꯥ
ꯆꯔꯆꯀꯤ ꯃꯤꯡ ꯀꯔꯤꯔꯥ
ꯁꯤ ꯑꯦꯝ ꯑꯦ ꯕꯥꯔꯇꯤ ꯆꯔꯆ ꯅꯍꯥꯟꯗꯤ ꯑꯗꯨꯝ ꯐꯦꯂꯣꯁꯤꯞ ꯑꯣꯏꯕꯅꯦ ꯍꯟꯗꯛꯇꯤ ꯃꯤ ꯌꯥꯝꯈ꯭ꯔꯥꯕꯅꯤꯅ ꯕꯇꯤꯁ ꯆꯔꯁ ꯑꯣꯏꯅ ꯑꯗꯨꯝ ꯑꯣꯟꯈ꯭ꯔꯦ ꯎꯄꯥꯢ ꯂꯩꯩꯇꯦꯗ ꯑꯩꯈꯣꯏꯗꯤ ꯂꯥꯛꯃꯟꯕꯒꯤ ꯑꯩꯈꯣꯏ ꯄꯥꯔꯁꯣꯅꯦꯜ ꯒꯥꯔꯤꯁꯨ ꯍꯟꯗꯛ ꯌꯥꯝ ꯐꯔꯛ ꯇꯥꯕꯗꯣ ꯕꯕꯥꯇꯣ ꯑꯩꯈꯣꯏ ꯂꯥꯛ ꯐꯠꯇꯕꯅꯤꯅꯀꯣ
ꯎꯝ
ꯃꯈꯣꯢ ꯂꯥꯔꯗꯤ ꯈꯔꯗꯤ ꯐꯔꯦ
ꯎꯝ ꯍꯨꯖꯤꯛꯇꯤ ꯀꯅꯥ ꯀꯅꯥꯒꯔ ꯂꯩꯕ꯭ꯔꯥ
ꯑꯈꯣꯏ ꯃꯤ ꯌꯥꯝꯃꯦꯁ ꯉꯥꯛꯄꯅꯤ ꯃꯤ ꯈꯨꯌꯦ ꯃꯤ ꯈꯨꯌꯥꯝꯁꯤꯔꯤ ꯐꯒꯤ ꯅꯠꯇꯦ ꯍꯣꯇꯦꯜꯒ ꯆꯞ ꯃꯥꯟꯅꯔꯒ ꯂꯩꯔꯦ ꯑꯩꯈꯣꯏꯁꯦ
ꯈꯪꯗ꯭ꯔꯦ
ꯍ
ꯉꯁꯤꯁꯦ ꯋꯦꯗꯔꯁꯨ ꯅꯨꯡꯁꯤꯠ ꯀꯟꯕꯁꯨ ꯅꯠꯇꯕ ꯑꯗꯨꯝ ꯅꯨꯡꯉꯥꯏꯅꯤ
ꯍꯣꯏ ꯅꯨꯡꯉꯥꯏꯌꯦ ꯉꯁꯤ ꯋꯦꯗ꯭ꯔꯗꯤ ꯑꯗꯨꯝ ꯅꯨꯡꯉꯥꯏ ꯉꯁꯥꯏ ꯑꯩ ꯆꯠꯊꯣꯛꯄ ꯀꯥꯟꯗꯁꯨ ꯀꯣ ꯑꯗꯨꯝ ꯅꯨꯡꯉꯥꯏ ꯅꯇ꯭ꯔꯗꯤ ꯁꯥꯃꯟꯔꯗꯤ ꯆꯠꯊꯣꯛꯄ ꯇꯜꯂꯦꯗ
ꯎꯝ
ꯅꯨꯡꯁꯥ ꯁꯥꯃꯟꯔꯗꯤ ꯀꯣ ꯁꯥꯏꯌꯦ ꯃꯄꯥꯟꯗꯁꯨ ꯁꯥꯏ ꯃꯁꯤ ꯀꯩꯅꯣ ꯇꯧꯔꯗꯤ
ꯅꯣꯏꯗꯗꯤ ꯀꯅꯥꯅ ꯆꯥꯛ ꯊꯣꯡꯕ꯭ꯔꯥ ꯏꯟꯁꯥꯡꯒꯨꯝꯕ
ꯏꯅꯦ ꯊꯣꯡꯗꯣꯏ ꯃꯥꯜꯂꯦ ꯃꯈꯣꯏꯒꯤ ꯈꯨꯟꯗꯒꯤ ꯃꯤ ꯂꯥꯛꯄꯒꯤꯀꯣ ꯉꯁꯤꯗꯤ ꯅꯠꯇ꯭ꯔꯗꯤ ꯑꯩ ꯑꯗꯨꯝ ꯊꯣꯡꯉꯦꯕ ꯑꯩꯒꯤ ꯃꯤ ꯂꯥꯛꯄꯅꯤꯅ ꯃꯥꯅ ꯊꯣꯡꯗꯣꯏ ꯃꯥꯜꯂꯦ
ꯗꯤ ꯍꯧꯖꯤꯛꯀꯥꯟ ꯀꯔꯤ ꯀꯔꯤ ꯇꯧꯔꯒ ꯂꯩꯕ꯭ꯔꯅꯦ
ꯑꯦ ꯑꯩꯒꯤ ꯑꯦꯛꯖꯥꯝ ꯊꯥꯗꯨꯏ ꯉꯥꯏꯔꯤ ꯄ꯭ꯔꯈꯥ ꯄꯤꯅꯤꯡꯉꯦ ꯉꯥꯏꯔꯤꯌꯦ ꯅꯦꯛꯁ ꯋꯤꯛꯗꯅꯦ
ꯀꯔꯝ ꯀꯥꯟꯗ ꯊꯥꯒꯅꯤ
ꯗꯦꯠ ꯊ꯭ꯔꯤꯗ ꯍꯧꯗꯨꯏꯅꯦ
ꯎꯝ ꯖꯨꯂꯥꯏꯗꯔ
ꯍꯣꯏ ꯖꯨꯅꯥꯏꯗ
ꯎꯝ ꯀꯔꯝ ꯀꯥꯟꯗ ꯂꯣꯏꯒꯅꯤ ꯅꯣꯏꯒꯤ ꯏꯛꯖꯥꯝꯗꯣ
ꯗꯦꯠ ꯀꯤꯌꯥꯔ ꯑꯃꯨꯛꯀ ꯀꯥꯎꯈ꯭ꯔꯦ ꯑꯩ ꯐꯖꯅ ꯌꯦꯡꯗꯦ ꯂꯥꯏꯔꯤꯛꯁꯨ ꯄꯥꯗꯕꯅꯤꯅ
ꯄꯥꯒꯗꯕꯅꯤꯅꯦ ꯅꯨꯏꯇꯤ
ꯈꯪꯗꯨꯗ ꯑꯩ ꯂꯥꯏꯔꯤꯛ ꯄꯥꯅꯤꯡꯗꯕꯗ ꯑꯗꯨ ꯍꯦꯛ ꯕꯖꯥꯔꯗꯩ ꯍꯜꯂꯛꯑꯗꯤ ꯑꯗꯨꯝ ꯋꯥꯏꯌꯦ ꯑꯩꯒꯤꯗꯃꯛꯇꯗꯤ ꯀꯔꯤꯔ ꯀꯦꯝ ꯇꯧꯗ꯭ꯔꯁꯨꯨ ꯀꯣ ꯈꯣꯡꯅ ꯑꯗꯨꯝ ꯆꯠ ꯆꯠꯂꯒ ꯑꯗꯨꯝ ꯋꯥꯏ ꯅꯨꯡꯗꯥꯡꯗ ꯑꯗꯨꯝ ꯇꯨꯝꯈ꯭ꯔꯅꯤ ꯑꯩ ꯉꯁꯤꯁꯦ ꯀꯩꯅꯣ ꯇꯧꯕꯅꯤ ꯑꯌꯨꯛꯇ ꯉꯔꯥꯡ ꯅꯨꯡꯗꯥꯡꯗꯣ ꯑꯩꯈꯣꯏ ꯀꯔꯤ ꯃꯅꯥꯔ ꯑꯥ ꯀꯥꯎꯈ꯭ꯔꯦ ꯑꯃꯨꯛꯀ ꯅꯝꯊꯤꯕꯅꯤ ꯅꯝꯕꯗꯤ ꯑꯗꯨꯝ ꯍꯥꯎꯕꯗꯤ ꯍꯥꯎꯕ ꯑꯩꯈꯣꯏ ꯁꯤꯡꯖꯨꯒꯨꯝꯕ ꯆꯥꯕꯀꯥꯟꯗꯀꯣ ꯑꯁꯤ ꯆꯥꯛ ꯑꯌꯨꯛꯇꯒꯤ ꯕꯤꯄꯤ ꯂꯣ ꯑꯣꯏꯕ ꯃꯥꯜꯂꯦ ꯑꯩ ꯀꯣꯛꯉꯥꯎꯕꯗꯣ ꯆꯠꯊꯣꯛꯅꯤꯡꯉꯥꯏꯗꯤ ꯌꯥꯝ ꯇꯟꯕꯅꯤ ꯉꯁꯤꯁꯦ ꯑꯗꯨ ꯑꯣꯏꯔꯗꯤ ꯎꯄꯥꯏ ꯂꯩꯇꯕꯒꯤ ꯎꯄꯥꯏ ꯂꯩꯇ꯭ꯔꯕꯒꯤ ꯀꯔꯤ ꯁꯤꯡꯖꯨ ꯆꯥꯕ꯭ꯔꯥ ꯅꯣꯏ
ꯑ ꯀꯔꯤ ꯍꯥꯏꯕ꯭ꯔꯥ ꯎꯅꯝꯒꯤ ꯃꯅꯥꯔ ꯃꯤꯃꯤꯒ ꯀꯣꯕꯤꯒ ꯎꯝ ꯍꯥꯎꯋꯦꯗ ꯆꯥꯕ ꯆꯥꯕ ꯀꯨꯏꯗꯕꯒꯤ ꯀꯨꯏꯕꯒꯤ
ꯑꯩꯕꯨꯁꯨ ꯀꯥꯎꯕꯤꯋꯣꯅ ꯑꯁꯤꯒꯨꯝꯕ ꯅꯨꯃꯤꯠꯇꯗꯤ
ꯅꯪ ꯅꯪꯔꯣꯏꯅꯦ ꯅꯪ ꯊꯕꯛ ꯆꯤꯟꯕ ꯃꯥꯜꯂꯤꯅꯦ ꯉꯁꯤꯁꯦ
ꯏꯁ ꯑꯁꯤ ꯇꯧꯋꯦ ꯍꯥꯏꯕꯗꯤ ꯂꯩꯇꯕ ꯑꯗꯨꯝ ꯊꯕꯛ ꯆꯤꯟꯔꯒ ꯂꯩꯕꯗꯣ ꯑꯩꯁꯦ ꯄꯥꯔꯇꯤꯀꯨꯂꯔ ꯑꯩ ꯁꯤꯁꯦ ꯑꯩꯒꯤ ꯖꯣꯕꯅꯤ ꯍꯥꯏꯕꯗꯤ ꯂꯩꯇꯦꯕ ꯑꯗꯨꯑꯣꯢꯁꯨ ꯃꯤꯅ ꯑꯁꯤ ꯗ ꯂꯥꯛꯑꯣ ꯃꯤꯅ ꯑꯗꯨꯃꯥꯏ ꯆꯠ ꯑꯁꯤ ꯇꯧꯕꯤꯌꯣ ꯑꯗꯨꯃꯥꯏꯅ ꯇꯧꯕꯗ ꯇꯧꯅꯤꯡꯗꯦ ꯑꯩ ꯎꯝ ꯍꯥꯏꯅꯤꯡꯉꯥꯏꯁꯨ ꯍꯥꯏꯇꯕꯗꯣ ꯑꯩꯁꯦ ꯁꯪꯔꯗꯤꯀꯣ ꯁꯪꯗ꯭ꯔꯗꯤ ꯑꯗꯨꯝ ꯈꯪꯗꯦ ꯑꯗꯨ ꯑꯣꯏꯔꯁꯨ ꯁꯪꯔꯗꯤ ꯁꯤꯗ ꯂꯥꯛꯑꯣ ꯁꯤ ꯇꯧꯕꯤꯌꯣ ꯍꯥꯏꯅ ꯑꯗꯨꯝ ꯇꯥꯎ
ꯎꯝ ꯑꯗꯨꯃꯥꯏ ꯇ ꯕꯣꯔ ꯂꯥꯛꯀꯅꯤꯗ ꯑꯗꯨꯃꯥꯏ ꯇꯧꯔꯗꯤ
ꯈꯪꯗꯦ
ꯅꯣꯏꯒꯤ ꯃꯐꯝꯗꯗꯤ ꯃꯦꯡꯒꯣ ꯄꯥꯟꯕ꯭ꯔꯥ
ꯍꯣꯏ ꯍꯩꯅꯧ ꯌꯥꯝꯃꯦ ꯑꯩꯈꯣꯏ ꯃꯐꯝꯗꯗꯤ ꯍꯩꯅꯧ ꯍꯩꯅꯧꯗꯤ ꯌꯥꯝ ꯑꯗꯨꯝ ꯍꯩꯅꯧ ꯄꯥꯟꯕꯗꯣ ꯑꯃ ꯑꯅꯤ ꯑꯍꯨꯝ ꯃꯔꯤ ꯈꯛꯇꯅꯦ ꯍꯟꯗꯛꯇꯤ ꯑꯃꯥꯗꯤ ꯄꯥꯟꯗꯕ ꯀꯣ ꯍꯣꯏ ꯑꯆꯧꯕ ꯅꯪ ꯍꯩꯅꯧꯗꯣ ꯌꯥꯝ ꯆꯥꯎ ꯆꯥꯎꯕꯅꯦ ꯑꯗꯨ ꯑꯃꯗꯤ ꯄꯥꯟꯗꯕ ꯍꯟꯗꯛꯇꯤ ꯍꯟꯗꯛ ꯆꯍꯤꯗꯤꯀꯣ
ꯑꯣ ꯑꯗꯨꯝ ꯆꯥꯕ꯭ꯔꯥ ꯅꯣꯏꯗꯤ
ꯑꯗꯨꯝ ꯆꯥꯏꯌꯦ ꯆꯥꯕꯗꯤ ꯑꯗꯣ ꯍꯟꯗꯛꯇꯤ ꯆꯥꯕ ꯐꯪꯗ꯭ꯔꯦ ꯑꯌꯨꯛ ꯍꯧꯒꯠꯂꯁꯨ ꯐꯪꯗ꯭ꯔꯦ ꯅꯥꯍꯟ ꯅꯤꯅꯤꯡ ꯌꯨꯝꯗ ꯊꯥꯅꯤꯡ ꯑ ꯀꯩꯅꯣ ꯍꯣꯏ ꯊꯥꯕꯤꯅꯤꯡꯉꯥꯏ ꯍꯦꯛꯄ ꯀꯥꯟꯗ ꯃꯨꯟꯕ ꯂꯣꯏꯅꯃꯛ ꯍꯦꯛꯈ꯭ꯔꯕ ꯃꯥꯜꯂꯦ
ꯑꯝ
ꯅꯨꯡꯁꯤ ꯀꯜꯂꯗꯤ ꯑꯗꯨꯝ ꯇꯥꯍꯧꯕꯅꯦꯕ ꯑꯗꯨ ꯉꯁꯤꯗꯤ ꯇꯥꯍꯧꯕ ꯈꯪꯗ꯭ꯔꯦ
ꯑꯍ ꯍ
ꯋꯀꯤꯡ ꯆꯠꯂꯤꯔꯣ ꯅꯪꯁꯦ
ꯎꯝ ꯑꯁꯤ ꯌꯨꯝ ꯃꯄꯥꯟꯗ ꯁꯤ ꯅꯨꯡꯁꯤꯠꯁꯦ ꯅꯨꯡꯉꯥꯏꯕꯒꯤ ꯑꯗꯨꯝ ꯊꯣꯛꯄꯅꯤꯗ
ꯑꯣ ꯅꯨꯡꯉꯥꯏꯑꯦꯀꯣ ꯃꯤꯗꯤ
ꯌꯨꯝꯗꯁꯨ ꯑꯗꯨꯝ ꯂꯩꯕ ꯅꯨꯡꯉꯥꯏꯇꯕꯀꯣ ꯕꯣꯔꯤꯡ ꯆꯨꯕ
ꯑꯗꯨꯅꯦ ꯑꯉꯥꯡ ꯂꯩꯔꯗꯤ ꯂꯩꯐꯝ ꯈꯪꯗꯕꯅꯦ
ꯎꯝ ꯅꯨꯡꯗꯤ ꯅꯨꯡꯉꯥꯏꯗ ꯑꯗꯨꯕꯨ ꯑꯗꯨꯝ ꯂꯩꯔꯁꯨ ꯕꯣꯔꯤꯡ ꯆꯨꯕ ꯑꯗꯨꯒꯤ
ꯑꯗꯨꯅꯦ ꯑꯁꯣꯝ ꯇꯂꯣ ꯐꯖꯅ ꯈꯪꯈ꯭ꯔꯕ ꯃꯥꯜꯂꯦ ꯍꯟꯗꯛꯇꯤ ꯍꯥꯏꯕ
ꯑꯥ
ꯌꯥꯝ ꯍꯥꯏꯌꯦ ꯅꯣꯏꯗꯤ ꯑꯗꯣ ꯅꯣꯏ ꯍꯣꯁꯇꯦꯜ ꯑꯦꯗꯤꯁꯟ ꯅꯪ ꯈꯪꯅꯕ ꯃꯤ ꯀꯌꯥ ꯂꯩꯑꯦ ꯅꯣꯢ ꯀ꯭ꯂꯥꯁꯃꯦꯠꯁꯤꯡꯗꯣ
ꯈꯣꯏ ꯏꯁ꯭ꯀꯨꯜꯗꯒꯤ ꯃꯤ ꯇꯔꯥꯃꯉꯥꯔꯥ ꯇꯔꯥ ꯑꯍꯨꯝꯔꯥꯗꯨ ꯎꯝ ꯗꯨꯋꯥꯏꯗꯤ ꯂꯥꯛꯀꯅꯤ ꯃꯣꯏ
ꯑꯝ
ꯌꯥꯝꯕꯅꯤ ꯑꯝ ꯔꯤꯖꯜ ꯐꯠꯇꯕꯒꯤꯀꯣ ꯌꯥꯗꯕ
ꯑꯗꯨꯃꯥꯏꯅ ꯇꯧꯋ ꯑꯩꯁꯨ ꯅꯍꯥꯟ ꯑꯩ ꯅꯎꯅꯨꯄꯤꯁꯨ ꯀ꯭ꯂꯥꯁ ꯇꯨꯋꯜꯐ ꯊꯥꯏꯕ ꯁꯤ ꯕꯤ ꯑꯦꯁ ꯁꯤꯅꯤꯕ
ꯎꯝ
ꯑꯗꯨꯒ ꯃꯥꯒꯤ ꯃꯥꯁꯦ ꯑꯦꯛꯖꯥꯝ ꯀꯥꯟꯗꯁꯨ ꯃꯥꯁꯦ ꯅꯥꯗꯤ ꯅꯥꯕꯅꯦ ꯑꯩꯁꯨ ꯒ꯭ꯌꯥꯟ ꯇꯥꯏ ꯑꯗꯨ ꯑꯣꯏꯔꯁꯨ ꯁꯨꯡꯄꯥ ꯄꯥꯗꯕꯒꯤ ꯔꯤꯖꯜ ꯊꯣꯛꯄ ꯀꯥꯟꯗ ꯄꯤꯁꯤ ꯌꯥꯝ ꯐꯠꯇꯕꯒꯤ ꯀꯣ ꯃꯥꯒꯤ ꯔꯤꯖꯜꯗꯣ